ꯗꯨꯔꯥ
ꯑꯥꯎ ꯇꯥꯏ
ꯆꯛ ꯆꯥꯔꯕꯣ
ꯆꯥꯔꯦ ꯅꯪꯒꯤ ꯆꯥꯔꯕꯣ
ꯆꯥꯔꯦ ꯀꯩꯏꯟꯁꯥꯡ
ꯀꯩꯏꯟꯖꯥꯡ ꯆꯥꯔꯕ ꯎꯝ ꯑꯩꯁꯦ ꯀꯌꯥ ꯇꯧꯔꯦ ꯉꯁꯤꯁꯨ ꯑꯩꯅ ꯊꯣꯡꯉꯦꯕꯀꯣ
ꯎꯝ
ꯑꯃ ꯑꯈꯣꯏꯗꯤ ꯉꯁꯤ ꯁꯪꯒꯣꯜ ꯁꯦꯜꯅꯤꯗꯅ
ꯎꯝ
ꯑꯈꯣꯏꯒꯤꯗꯤ ꯁꯪꯒꯣꯜꯁꯦꯜꯗꫭ ꯉꯥ ꯆꯥꯗꯦꯕ
ꯎꯝ
ꯑꯗꯨꯗꯨꯒꯤ ꯀꯩꯅꯣ ꯇꯧꯔꯦ ꯑꯃ ꯍꯋꯥꯏꯖꯥꯔꯗꯣ ꯑꯗꯨꯗꫭ ꯃꯔꯣꯏ ꯅꯥꯀꯨꯞꯄꯤꯒ ꯑꯥꯂꯨ ꯐꯨꯠꯇꯣꯛꯑꯒ ꯁꯣꯛ ꯇꯧꯔꯒ ꯊꯣꯡꯕꯗꫭ ꯊꯥꯎꯉꯧꯔꯒ ꯑꯥ ꯑꯗꯨꯏꯗꯣ ꯊꯣꯡꯉꯦ ꯑꯗꯨꯒ ꯕꯣꯔꯥ ꯑꯃ ꯍꯧꯔꯦ
ꯌꯥꯝ ꯍꯥꯎꯕꯅꯦ
ꯑ ꯕꫭꯔꯥ ꯃ ꯍꯧꯔꯦꯕ ꯕꫭꯔꯁꯤꯅꯅꯦ ꯑꯃ ꯃꯈꯜꯁꯦ ꯑꯩꯅ ꯍꯧꯔꯤꯁꯦ ꯈꯔ ꯈꯔ ꯃꯈꯜ ꯉꯥꯛ ꯇꯤꯜꯍꯧꯒꯤꯃ ꯍꯧꯔꯦ ꯑꯗꯒꯤ ꯑꯂꯨ ꯑꯂꯨ ꯃꯆꯥ ꯃꯆꯥ ꯑꯅꯤꯒꯤ ꯑꯃꯨꯛ ꯍꯧꯔꯦ ꯑꯗꯨꯒ ꯈꯥꯃꯦꯟꯒꯤ ꯈꯔ ꯍꯧꯔꯦ ꯑ ꯑꯗꯨꯒ ꯃꯌꯥꯝ ꯃꯇꫭꯟꯗꫭ ꯑꯗꯨꯒꯤ ꯈꯔ
ꯎꯝ ꯃꯅꯝ ꯌꯥꯝ ꯅꯨꯡꯁꯤꯕꯅꯦ ꯑꯗꯣ
ꯎꯝ ꯅꯨꯡꯁꯤ ꯍꯥꯎꯔꯦ ꯍꯥꯎꯕꯗꯤ
ꯑꯈꯣꯏꯅꯦ ꯉꯁꯤ ꯈꯣꯡꯗ꯭ꯔꯨꯝ ꯊꯣꯡꯅꯦ ꯇꯧꯔꯝꯕꯅꯦꯕꯀꯣ ꯑ ꯈꯣꯡꯗ꯭ꯔꯨꯝꯗꯨꯅ ꯇꯪꯈꯥꯏ ꯈꯥꯏꯗꯠ ꯀꯥꯟꯗ ꯇꯤꯟ ꯂꯣꯏ ꯆꯥ ꯂꯩꯔꯝꯃꯕ ꯇꯪꯈꯥꯏꯐꯧ ꯐꯥꯗ꯭ꯔꯦ ꯈꯤꯇꯪꯗꯪ ꯉꯥꯏꯔꯕ ꯆꯝꯐꯨꯠ ꯐꯨꯠꯂꯁꯨ ꯌꯥꯝꯃꯔꯣꯏꯗꯕꯗꯣ ꯑꯗꯨ ꯑꯣꯏꯕꯗꯩꯗꯤ ꯊꯣꯡꯖꯤꯜꯂꯁꯦ ꯇꯧꯀꯥꯟꯗ ꯑꯪ ꯑꯗ ꯍꯋꯥꯏꯃꯨꯛꯀ ꯃꯨꯛꯁꫭꯔꯤꯒ ꯇꯧꯔꯒ ꯊꯣꯡꯉꯦꯕꯀꯣ ꯑꯝ ꯍꯣꯏ ꯃꯨꯁꯣꯔꯤꯁꯦ ꯊꯣꯡ ꯀꯥꯟꯗ ꯑꯃ ꯉꯧꯔꯣꯛ ꯉꯧꯊꯣꯛꯇꯔ ꯈꯣꯡꯗ꯭ꯔꯨꯝꯗꯨꯁꯨ ꯉꯧꯔꯣꯛ ꯉꯧꯋꯤꯗꯅꯀꯣ ꯑ ꯃꯆꯨꯁꯨ ꯊꯥꯛꯍꯧꯗ꯭ꯔꯕ ꯊꯥꯎ ꯁꯨ ꯉꯧꯗ꯭ꯔꯦ ꯍꯣꯕꯦ ꯍꯣꯕꯦ ꯇꯧꯁꯤꯜꯂꯦꯕ ꯑꯗꯩ
ꯇꯧ ꯇꯤꯠ ꯉꯧꯔꯒ ꯃꯆꯨ ꯈꯔ ꯊꯥꯛꯑꯒ ꯇꯧꯔꯝꯃꯗꯤ ꯍꯦꯟꯅ
ꯑꯪ ꯍꯥꯎꯗꯧꯅꯦ ꯇꯍꯧꯗꯦ ꯑꯗꯨꯒ ꯉꯥꯗꯨꯅ ꯉꯥꯕꯦꯝꯃ ꯊꯥꯏꯑꯕ ꯉꯥꯕꯦꯝ ꯃꯁ ꯃꯔꯨ ꯌꯥꯝ ꯌꯨꯒꯟꯗ꯭ꯔꯥ ꯑꯗꯣ ꯃꯆꯨ ꯃꯆꯨꯗꯨꯅ ꯉꯧꯔꯦ ꯉꯥꯗꯨꯁꯨ ꯃꯔꯨꯠꯁꯨꯒꯦ ꯃ ꯑꯝꯇ ꯇꯥꯗ꯭ꯔꯦꯕ ꯃꯆꯨꯗꯣ ꯉꯧꯔꯕꯅꯤꯅ ꯆꯞ ꯃꯥꯟꯅꯕꯗꯣ
ꯎ
ꯑꯗꯣ ꯌꯦꯟꯁꯥꯡ ꯃꯍꯤꯗꯨꯁꯨ ꯌꯥꯝ ꯍꯥꯞꯄꯧꯗꯔꯦꯕ ꯏꯅꯪ ꯅꯪ ꯀꯅꯦ ꯆꯥꯕꯗ ꯑꯃ ꯍꯪꯒꯣꯏꯕꯒꯤ ꯃꯁꯛ ꯑꯃ ꯂꯩꯕꯗꯣ ꯑꯗꯨꯏꯗꯣ ꯇꯧꯋꯦ ꯍꯥꯏꯕ ꯑꯪ ꯑꯩꯈꯣꯏꯕꯨꯨꯡꯉꯗꯤ ꯉꯥ ꯃꯔꯨ ꯑꯃꯨꯛꯁꯨ ꯌꯨꯔꯦꯕꯀꯣ ꯈꯅꯥꯎꯗꯣ ꯍꯧꯖꯤꯛꯐꯥꯎ ꯍꯟꯗꯅ ꯑꯗꯨꯝ ꯇꯨꯝꯈ꯭ꯔꯕꯅꯤꯃ ꯊꯤꯕ ꯐꯪꯗ꯭ꯔꯕ ꯑꯗꯩ ꯆꯥꯛꯇꯨꯅꯅꯦ ꯀꯃꯥꯏꯅ ꯇꯧꯒꯦꯗ ꯑꯩꯈꯣꯏ ꯍꯟꯗꯛꯇꯣ ꯁꯨꯔ ꯐꯥꯏꯟꯗꯨ ꯌꯥꯟꯅꯅꯕ ꯂꯩꯇꯕꯒꯤ ꯊꯣꯛꯣꯏꯏꯐꯧ ꯉꯥꯛꯇ ꯃꯔꯛ ꯑꯃ ꯊꯣꯡꯉꯨꯔꯦꯕ ꯑ ꯊꯣꯡꯉꯨꯕꯗꯨꯅ ꯀꯩꯅꯣ ꯇꯧꯔꯕ ꯁꯨꯝ ꯍꯥꯟꯅꯗꯤ ꯁꯨꯝ ꯌꯥꯜꯂꯒ ꯁꯨꯝ ꯆꯥꯈꯤꯕꯅꯦ ꯌꯥꯗꯕ ꯊꯣꯡꯀꯥꯟꯗꯁꯨ ꯀꯩꯅꯣ ꯇꯧꯗꯦꯕ ꯆꯥꯡꯗꯣ ꯈꯪꯕ ꯉꯝꯗꯕꯅꯤꯅ ꯑꯗ ꯏꯗꯤ ꯆꯥꯛꯁꯨ ꯀꯥꯗꯦꯗꯅ ꯀꯥꯗꯕꯅꯤꯅ ꯈꯤꯇꯪ ꯊꯣꯡꯒꯥꯟꯗ ꯀꯣꯟꯅꯗꯕꯅꯦ ꯃꯌꯥꯝ ꯃꯌꯥꯝ ꯊꯣꯡꯖꯤꯜꯂꯕꯅꯤꯅ ꯔꯥꯏ ꯀꯨꯀꯔꯗꯣ ꯄꯨꯕ ꯉꯝꯗꯕꯗꯒꯤ ꯐꯠ ꯐꯠ ꯀꯥꯞꯊꯣꯛꯄꯤꯗꯨꯁꯨ ꯇꯧꯈ꯭ꯔꯦꯕꯀꯣ
ꯑꯥ ꯑꯥ ꯑꯥ
ꯑꯁꯨꯝ ꯑꯗꯨ ꯉꯥꯛꯇ ꯑꯃꯨꯛ ꯃꯇꯝ ꯈꯔ ꯅꯨꯃꯤꯠ ꯃꯔꯤꯅꯤ ꯃꯉꯥꯅꯤ ꯆꯥꯔꯛꯑꯀꯥꯟꯗ ꯑꯗꯨ ꯉꯥꯛꯇ ꯊꯣꯡꯕꯒꯤ ꯑꯃꯨꯛ ꯑꯃ ꯈꯤꯇꯪ ꯈꯔ ꯈ ꯈꯪꯍꯧꯔꯦꯕ ꯑꯗꯨꯒ ꯑꯃꯨꯛ ꯉꯁꯤꯗꯩ ꯁ ꯊꯣꯡꯒꯥꯟꯗꯅ ꯑꯃꯨꯛ ꯍꯥꯟꯅꯗꯒꯤ ꯆꯥꯡꯗꯨꯒ ꯄꯨꯡꯈꯦꯟ ꯈꯦꯠꯅꯔꯦꯗꯅꯀꯣ ꯑꯗꯨꯅ ꯆꯥꯛꯇꯣ ꯊꯣꯡꯕꯁꯦ ꯑꯃꯨꯛ ꯍꯩꯇ꯭ꯔꯦꯕ ꯑꯗꯨꯅꯅꯦ ꯆꯍꯤꯗꯨ ꯌꯥꯝ ꯍꯥꯞꯄꯧꯗꯗꯅꯦ ꯆꯦꯡ ꯑꯃꯨꯛ ꯄꯨꯂꯞ ꯆꯪꯉꯕ ꯆꯥꯛꯁꯨ ꯊꯥꯕ ꯑꯃꯨꯛ ꯌꯥꯗ꯭ꯦꯕ ꯑꯃ ꯃꯇꯥꯏ ꯃꯇꯥꯏꯅ ꯆꯥꯎꯈꯔ ꯑꯗꯨꯒ ꯃꯅꯨꯡꯗꯅ ꯆꯥꯛ ꯐꯠꯇꯕꯗꯣ ꯊꯣꯠꯅ ꯆꯤꯡꯖꯪꯕ ꯍꯥꯏꯗꯣ ꯑꯗꯨꯃꯥꯏꯅ ꯇꯧꯔꯦ ꯑꯗꯨꯗꯨꯒ ꯑꯦꯟꯁꯥꯡꯗꯨꯅ ꯉꯧꯔꯣ ꯉꯧꯔꯒ ꯄꯨꯔꯥ ꯕꯦꯀꯥꯔ ꯑꯃꯅꯤ ꯉꯁꯤꯗꯤ
ꯆꯥꯛꯇꯦꯟ ꯏꯟꯖꯥꯡꯗꯩ ꯀꯩꯅꯣꯝ ꯇꯧꯈ꯭ꯔꯦ
ꯑꯪ ꯑꯗꯨꯅꯨꯝ ꯕꯕꯥꯅ ꯁꯥꯎꯗꯅ ꯆꯥꯛꯀ ꯊꯣꯡꯕꯤꯔꯝꯒꯅꯨ ꯍꯌꯦꯡꯗꯒꯤꯩ ꯇꯨꯝꯒꯦꯔ ꯇꯧꯅꯤꯡꯕ ꯇꯧꯔ ꯂꯩꯔꯝꯃꯣ ꯋꯥꯔꯁꯨꯅ ꯍꯜꯂꯛꯑꯒ ꯂꯣꯏ ꯊꯣꯡꯉꯁꯤꯦ ꯇꯥꯖꯒꯦ
ꯋꯥꯅ ꯍꯜꯂꯛꯄꯗ ꯍꯥꯏꯗꯤ ꯆꯥꯔꯁꯨ ꯈꯤꯇꯪ ꯆꯥꯔꯁꯦ ꯑꯃ ꯍꯥꯎꯅ ꯆꯥꯅꯤꯡꯕꯗꯣꯀꯣ ꯃꯣꯏꯗꯤ ꯑꯍꯟꯁꯨ ꯑꯣꯏꯔꯝꯃꯤꯃꯦ
ꯑ ꯆꯥꯛꯁꯨ ꯂꯥꯝꯃꯝꯅꯦꯕ ꯂꯥꯞꯃ ꯂꯥꯞꯃ ꯑꯗꯨꯃꯥꯏꯅ ꯇꯧꯔꯝꯕ ꯑꯗꯨꯗꯤ ꯑꯩꯈꯣꯏꯗꯣꯛꯁꯨ ꯇꯤꯡ ꯁꯝꯒꯠꯅꯤꯡꯈꯤꯕꯗꯣ
ꯍꯣꯏ ꯍꯣꯏ ꯍꯣꯏ
ꯉꯣꯛꯅꯤꯡꯕꯁꯤꯗꯤ ꯍꯌꯦꯡ ꯍꯌꯦꯡ ꯑꯍꯥꯎꯕꯕꯨꯗꯤ ꯆꯥꯔꯨꯔꯗꯧꯅꯤꯗ ꯍꯌꯦꯡ ꯆꯨꯔꯥꯀꯔꯟ ꯑꯃ ꯂꯩꯌꯦꯕ ꯑ ꯑꯦ ꯑꯗꯨꯒꯤ ꯉꯁꯤ ꯈꯔ ꯂꯥꯝꯃꯟꯒꯦꯅ ꯇꯧꯕ ꯍꯌꯦꯡꯈꯔ ꯌꯥꯝ ꯆꯥꯏ ꯍꯕ
ꯍꯣꯏꯗ ꯍꯌꯦꯡ ꯃꯌꯥꯝ ꯆꯥꯌꯥꯅꯕꯅꯤꯅꯃꯥꯏꯅ ꯈꯟꯖꯔꯅꯤ
ꯎꯝ ꯉꯔꯥꯡ ꯑꯩꯅ ꯁꯨꯝ ꯆꯠꯂꯤ ꯍꯥꯏꯗ꯭ꯔꯣꯀꯥꯗ ꯉꯁꯤꯗꯤ ꯊꯣꯡꯒꯥꯜꯗ ꯑꯣꯏꯅ ꯆꯠꯂꯦꯕꯀꯣ ꯉꯁꯥꯏꯗꯤ ꯆꯠꯂꯦ ꯆꯠꯂꯤ ꯌꯥꯝ ꯌꯥꯝꯃꯦ ꯍꯜꯂꯤꯁꯦ
ꯎꯝ ꯐꯩ ꯑꯩꯕꯨ ꯑꯩꯗꯤ ꯑꯃꯨꯛ ꯀꯩꯅꯣꯗꯣ ꯇꯧꯅꯕ ꯍꯣꯠꯅꯕ ꯗꯅꯦꯀꯣ ꯑꯩ ꯉꯁꯤꯒꯤ ꯇꯔꯥ ꯃꯉꯥ ꯇꯧꯔꯦꯕ
ꯍꯦ ꯇꯧꯅꯤꯡꯕꯅ ꯇꯧꯅꯤꯡꯕꯅ ꯑꯩꯁꯦ ꯐꯪꯗ ꯂꯩꯔꯦ ꯍꯥꯏꯕ
ꯐꯪꯉꯛꯀꯅꯤ ꯐꯪꯉꯛꯀꯅꯤ ꯉꯥꯏꯕꯗ ꯀꯜꯂꯨꯕꯁ ꯐꯪꯉꯦ ꯍꯥꯏꯅꯦꯕꯕ ꯂꯩꯕꯅꯦ ꯑꯩꯁꯨ ꯑꯩꯁꯨ ꯑꯁꯤ ꯀꯌꯥꯝ ꯀꯨꯏꯅꯅꯨꯡ ꯉꯥꯏꯔ ꯐꯪꯉꯛꯏꯁꯦ ꯑꯩꯅ ꯉꯥꯏ ꯉꯝꯗꯕꯒꯤꯀꯣ ꯑꯩꯈꯣꯏ ꯏꯆꯦꯗꯨꯗ ꯑꯩ ꯑꯩꯒꯤ ꯂꯥꯛꯇ꯭ꯔꯦ ꯑꯩꯒꯤ ꯂꯥꯛꯇ꯭ꯔꯦ ꯀꯃꯥꯏꯅ ꯂꯥꯛꯇꯣꯏꯅꯣ ꯃꯤ ꯂꯣꯏ ꯂꯥꯛꯑꯦ ꯍꯥꯏ ꯑꯩꯒꯤ ꯂꯥꯛꯇ꯭ꯔꯦꯅ ꯁꯔꯤꯅꯦ ꯃꯥꯥꯟ ꯉꯥꯏ ꯌꯃꯤ ꯉꯥꯏ ꯌꯣꯉꯦ ꯅꯪ ꯕꯨ ꯉꯥꯏ ꯨꯡ ꯉꯥꯏꯗꯤ ꯕꯁ ꯐꯪꯉꯦ ꯍꯥꯏꯕꯅꯦ ꯑꯗꯨꯝ ꯍꯥꯏꯗꯣꯏꯅꯦ ꯑꯗꯣ ꯑꯩꯁꯦ ꯑ ꯉꯁꯤꯗꯤ ꯕꯁꯇ ꯐꯪꯉꯒ ꯇꯣꯡꯉꯦ
ꯅꯪ ꯅꯪ ꯕꯁꯇꯦ ꯍꯦꯟꯗꯣꯂꯦ ꯍꯦꯂꯤꯀꯣꯞꯇꯔ ꯌꯧꯔꯛꯇꯣꯔꯦ
ꯑ ꯅꯁꯤ ꯁꯑꯣꯏꯗ ꯃꯥꯛꯀꯤ ꯇꯑꯣꯡꯕ ꯐꯉꯛꯅꯤ
ꯎꯝ
ꯑꯃꯁꯨꯡꯁ ꯇꯧꯗ꯭ꯔꯤꯕꯒꯤ ꯇꯧꯅꯤꯡꯕꯗꯨꯣ ꯀꯣ ꯀꯃꯥꯏꯅ ꯇꯧ
ꯍꯣꯏ ꯍꯣꯏ ꯑꯗꯨ ꯑꯩꯁꯨ ꯑꯗꯨꯏꯗꯨꯅꯦꯕ ꯇꯧꯗ꯭ꯔꯤꯕꯒꯤ ꯌꯧ ꯌꯥꯝ ꯇꯧꯅꯤꯡꯕꯗꯨꯅꯦꯕ ꯑꯩꯅ ꯍꯨꯛꯇ ꯑꯗꯨ ꯇꯧꯔꯁꯨ ꯍꯦꯟꯅ ꯍꯦꯟꯅ ꯇꯧꯍꯟꯅꯤꯡꯉꯦ ꯑꯩ ꯍꯥꯏꯗꯤ ꯍꯧꯖꯤꯛꯇꯣ ꯍꯥꯏꯗꯤ ꯏꯁꯥꯗ ꯁꯨꯝ ꯕꯤꯠ ꯂꯩꯔꯛ
ꯎꯝ ꯁꯣꯏꯁꯨ ꯁꯣꯏꯗꯕꯩꯗꯨꯅꯤꯀꯣ ꯇꯧꯔꯛ ꯇꯧꯔꯛꯑꯒ ꯅꯪꯒꯤ ꯀꯩꯅꯣꯁꯨ ꯐꯪꯉꯛꯄ
ꯍꯣꯏ ꯁꯣꯏꯔꯗꯤꯕꯤ ꯂꯩꯔꯣꯏ ꯍꯣꯏ ꯁꯣꯏꯔꯕꯨꯗꯤ ꯚ ꯂꯩꯔꯣꯏ ꯁꯣꯏꯗꯕꯒꯤ ꯑꯗꯨꯝ ꯂꯩ ꯍꯥꯏꯔꯦ ꯍꯥꯏꯗꯤ ꯑꯩꯅ ꯇꯧꯖꯔꯨꯕꯗꯨꯒꯤ ꯑꯋꯥꯃꯟꯁꯨ ꯐꯖꯅ ꯐꯪ ꯉꯛꯄꯒꯤ ꯑꯗꯨꯝ ꯇꯧꯟꯕ ꯑꯗꯨꯝ
ꯎꯝ ꯁꯨꯝ ꯊꯕꯛ ꯇꯧꯀꯥꯟꯗ ꯕꯤꯠ ꯂꯩꯔꯛꯄꯗꯣ ꯃꯈꯥ ꯇꯥꯟꯅꯔꯒ ꯁꯨꯝ ꯇꯧꯅꯤꯡꯉꯒ ꯑꯩꯕꯨ ꯀꯝ ꯀꯥꯏꯅ ꯐꯪꯉꯛꯇꯣꯏꯖꯥꯠꯅꯣ ꯁꯤꯕꯣ ꯋꯥꯔꯦꯗ ꯉ ꯍꯥꯏꯕꯁ ꯕꯁꯁꯦ ꯕꯟ ꯑꯣꯏꯈ꯭ꯔꯕꯣ ꯀꯩꯅꯣꯝ ꯇꯧꯔꯦ
ꯕꯟ ꯕ꯭ꯂꯣꯀꯦꯠ ꯍꯥꯏꯁꯤꯗꯤ ꯑꯗꯨꯝ ꯈꯔ ꯇꯧꯕ ꯇꯥꯕꯅꯦ ꯑꯗꯣ ꯑꯗꯨꯝ ꯅꯣꯡꯃꯗꯤ ꯁꯗꯃꯛꯀꯤ ꯐꯉ ꯀꯅꯤ ꯍꯥꯏꯅ ꯍꯥꯏꯅꯤꯡꯉꯦ ꯑꯩꯒꯤ ꯋꯥꯈꯜꯂꯣꯟꯣꯗꯒꯤꯀꯣ ꯑꯗꯨꯗꯤ ꯅꯪꯁꯨ ꯍꯌꯦꯡ ꯑꯍꯥꯎꯕ ꯆꯥꯕ ꯆꯠꯂꯅꯤ
ꯎꯝ ꯆꯠꯂꯅꯤ ꯈꯛ ꯄꯨꯔꯛꯎꯔꯥ ꯆꯠꯃꯤꯟꯅꯧꯁꯤꯔꯥ ꯅꯠꯇ꯭ꯔꯒ
ꯎꯝ ꯑꯁꯥ ꯁꯨꯈꯅꯗ ꯄꯅ ꯗ ꯀꯥꯏꯖꯒꯦ ꯇ ꯀꯣ ꯆꯥꯎꯕꯗ ꯌꯥꯝ ꯆꯅꯤ
ꯎꯝ ꯍꯧꯖꯤꯛꯇꯤꯅꯦ ꯍꯥꯎꯇꯕꯅꯦ ꯀꯌꯥ
ꯍꯥꯎ ꯇꯦ ꯑꯗꯨ ꯑꯣꯏ ꯇꯔꯁꯨ ꯑꯩꯅ ꯑꯩꯗꯤꯅꯦ ꯀꯩꯅꯣꯅꯦ ꯆꯥꯅꯤꯡꯉꯦ ꯎꯝ ꯆꯥꯛꯍꯥꯎꯒꯤ ꯁꯪꯒꯣꯝ ꯈꯦꯗꯣ ꯑꯗꯨꯗꯤ ꯍꯦꯟꯅ ꯆꯠꯅꯤꯡꯉꯦ ꯑꯩꯗꯤ ꯑꯗꯨ ꯌꯥꯝ ꯄꯥꯝꯃꯦꯕ ꯑꯉꯧꯕ ꯑꯗꯨꯨꯗꯤ ꯑꯩ ꯆꯥꯅꯤꯡꯗꯦꯕꯀꯣ ꯍꯩꯅꯗꯦꯕ ꯌꯥꯝ ꯀꯥꯏ ꯍꯦꯅ ꯑꯗꯨꯒ ꯆꯥꯛꯍꯥꯎꯒꯤ ꯑꯗꯨꯗꯤ ꯌꯥꯝ ꯄꯥꯝꯕꯗꯣ
ꯎꯝ ꯍꯧꯖꯤꯛꯁꯤꯀꯣ ꯀꯩꯅꯣ ꯃꯇꯝ ꯑꯣꯏꯗꯅ ꯁꯨꯝ ꯏꯅꯧ ꯂꯥꯛꯄ ꯃꯇꯝ ꯑꯣꯏꯗꯅ ꯅꯣꯡ ꯇꯥꯕꯒꯤ ꯁꯨꯝ ꯏꯅꯑꯧ ꯂꯥꯛꯄ ꯃꯇꯝꯁꯦ ꯉꯥꯁꯦ ꯃꯁꯥ ꯅꯧꯊꯣꯛꯄꯅꯦꯕ ꯑꯗꯨꯅ ꯈ꯭ꯋꯥꯏꯗꯒꯤ ꯉꯥ ꯉꯥ ꯍꯥꯎꯇꯕ ꯃꯇꯝꯁꯦ ꯍꯧꯖꯤꯛ
ꯋꯥꯅꯤ ꯋꯥꯅꯤ ꯆꯥꯕꯤꯠ ꯆꯕꯤꯠ ꯂꯧꯔꯒꯅꯦ ꯈꯥꯔꯒ ꯀꯣ
ꯑꯪ ꯑꯗꯨꯒ ꯀꯩꯅꯣꯁꯨ ꯇꯧꯋꯅꯤꯅꯒ ꯁꯥꯕ ꯃꯇꯝꯅꯤꯅ ꯑꯆꯥ ꯑꯆꯥꯥꯕꯁꯤ ꯀꯩꯁꯨ ꯍꯥꯎ ꯇꯤꯗꯅꯀꯣ ꯑꯗꯨꯅ ꯑꯅꯤꯗꯨ ꯄꯨꯟꯁꯤꯜꯂꯀꯥꯟꯗ ꯀꯩꯁꯨ ꯍꯥꯎꯇꯕꯅꯦꯕ ꯍꯧꯖꯤꯛꯇꯤ ꯍꯌꯦꯡ ꯄꯣꯏꯅꯨ ꯑ ꯄꯣꯏꯅꯨ ꯃꯇꯝꯗꯅꯦ ꯌꯨꯝꯉꯥ ꯁꯦ
ꯃꯥꯅꯦ ꯍꯥꯏꯗꯤ ꯀꯩꯅꯣ ꯍꯪꯒꯥꯝ ꯈꯛꯇ ꯊꯣꯡꯉꯁꯨꯀꯣ ꯍꯪꯒꯥꯝꯒ ꯊꯣꯡꯉꯒ ꯊꯣꯏꯗꯤꯉ ꯑꯃ ꯍꯥꯏꯞ ꯁꯨꯔ ꯀꯣ ꯑꯗꯨꯗꯨꯒ ꯅꯨꯡꯁꯥꯒ ꯍꯥꯏꯔꯞ ꯌꯥꯏꯔꯒ ꯃꯥꯡꯒꯣꯟꯗꯒ ꯄꯨꯊꯣꯛꯑꯒ ꯆꯥꯕꯗꯣ
ꯎꯝ ꯁꯨꯝ ꯍꯪꯒꯥꯝꯁꯦ ꯌꯥꯝ ꯀ ꯍꯦꯅ ꯍꯥꯎꯕꯕꯨꯗꯤ ꯅꯠꯇꯦꯗꯅꯀꯣ ꯑꯗꯨ ꯅꯠꯇ꯭ꯔꯒꯁꯨ ꯃꯤꯅ ꯍꯥꯏꯅꯗ꯭ꯔꯥ ꯍꯪꯒꯥꯝ ꯄꯟꯊꯥꯗ ꯅꯣꯏꯗ꯭ꯔꯗꯤ ꯅꯣꯏꯔꯔꯣꯏꯅ ꯍꯥꯏꯗꯤ ꯃꯇꯝꯗꯨ ꯆꯥꯅꯕꯗꯣ ꯑꯪ ꯍꯥꯏꯗꯤ ꯅꯤꯡꯊꯝꯊꯥꯒꯤ ꯏꯪꯈ꯭ꯔꯀꯥꯟꯗꯗꯤ ꯆꯥꯔꯤꯉꯩ ꯍꯦꯛ ꯑꯗꯨꯝ ꯍꯥꯎꯕ ꯃꯇꯝ ꯑꯣꯏꯕꯗꯣ
ꯍ ꯍ ꯑꯗꯨꯒꯤꯕ ꯃꯥꯅꯤꯦ ꯃꯥꯔꯦ ꯃꯥꯦ ꯑꯗꯨ ꯆꯥꯀꯦ ꯆꯠꯅꯤꯡꯉ ꯄꯣꯟꯁꯤꯗ ꯑꯩꯗꯤ ꯑꯩꯈꯣꯏ ꯃꯥꯗ ꯍꯞꯇꯥ ꯑꯃꯗ ꯑꯃꯨꯛ ꯑꯅꯤꯔꯛ ꯑꯅꯤꯔꯛꯀ ꯊꯣꯡꯕꯁꯤꯕꯨ ꯑꯩꯈꯣꯏꯗꯤ ꯀꯨꯏꯃꯜꯂꯦ ꯑꯉꯥꯝꯗ ꯆꯥꯕꯗ ꯁꯤꯔꯁꯤ ꯀ ꯍꯥꯏꯅꯤ ꯆꯥꯅꯤꯡꯗꯕꯗꯣ ꯌꯥꯝꯅ
ꯑꯝꯇꯧꯕꯗꯤ ꯆꯥꯅꯤꯡꯗꯦꯕꯀꯣ ꯍꯥꯎꯇꯦꯕ ꯑꯩꯗꯤꯁꯨ ꯍꯥꯎ ꯑꯗꯨ ꯑꯣꯏ ꯇꯔꯁꯨ ꯁꯨꯝ ꯃꯥꯒꯤ ꯅꯤꯡꯕ ꯏꯁꯇꯦꯖ ꯍꯥꯏ ꯇꯥꯔꯗꯤ ꯍꯧꯒꯠꯂꯛꯄꯗ ꯉꯥꯏꯔꯤꯕꯒꯤ ꯏꯅꯧ ꯅꯧꯔꯤꯉꯩ ꯃꯇꯝ ꯑꯃ ꯂꯩꯇ꯭ꯔꯥ
ꯑꯥ ꯑꯩꯗꯤ ꯍꯪꯒꯥꯝꯁꯦ ꯃꯅꯥꯗꯒꯤꯅꯦ ꯑꯃ ꯃꯄꯣꯞ ꯌꯥꯎꯔꯒ ꯏꯅꯧ ꯅꯔꯒ ꯆꯥꯕꯗꯣ ꯑꯥ ꯑꯗꯨꯏꯗꯨꯅ ꯆꯥꯅꯤꯡꯉ ꯦ ꯁꯨꯃꯅꯥꯗꯖ ꯅꯤꯡꯇ
ꯑ ꯃꯄꯥꯟꯒ ꯑꯗꯩ ꯏꯅꯧ ꯅꯧꯅ ꯍꯧꯒꯠꯂꯛꯄꯒꯤ ꯃꯇꯝ ꯑꯃ ꯂꯩꯕꯅꯦꯕ ꯅꯤꯡꯊꯝꯊꯥꯗꯗꯤ ꯑꯗꯨꯒꯤ ꯏꯁꯇꯦꯁꯨ ꯀꯌꯥ ꯐꯪꯗꯝꯃꯤ ꯀꯥꯂꯦꯟ ꯊꯥ ꯅꯣꯡ ꯇꯥ ꯃꯇꯝꯗꯣ ꯑꯗꯨꯝꯕꯗ ꯍꯦꯟꯅ ꯐꯪꯕꯅꯤ ꯉꯥꯃꯣꯒ ꯀ ꯊꯣꯡꯒ ꯍꯥꯏꯅꯕꯗꯣ ꯑ ꯆꯒꯦꯝ ꯐꯣꯡꯕꯗꯒ ꯍꯥ ꯌꯥꯝ ꯍꯥꯎꯋꯤ ꯍꯥꯏꯅꯕ ꯃꯇꯝꯗꯣ ꯑꯗꯨꯗ
ꯍꯥꯎꯕꯅꯦ ꯑꯗꯨ ꯌꯥꯝꯅ ꯈꯪꯗꯅ ꯅꯤꯡꯊꯝ ꯊꯥꯗꯗꯤ ꯂꯣꯏ ꯍꯥꯎꯋꯦ ꯍꯋꯥꯏ ꯃꯇꯣꯟꯁꯨ ꯂꯩ ꯑ ꯈꯪꯗꯦ ꯌꯥꯝ ꯑꯍꯥꯎꯕ ꯃꯈꯩꯁꯦꯀꯣ ꯍꯥꯏꯕꯗꯤ ꯑꯗꯨꯝ ꯅꯤꯡꯊꯝ ꯊꯥꯗꯅ ꯍꯦꯟꯅꯁꯨ ꯐꯪꯕ ꯃꯥꯟꯗ꯭ꯔꯥ
ꯑꯪ ꯑꯗꯨꯝ ꯍꯩꯒꯨꯝꯕ ꯀꯩꯒꯨꯝꯕꯅ ꯀꯥꯂꯦꯟ ꯊꯥꯗ ꯍꯦꯜꯂꯤꯗꯅ ꯑꯇꯣꯞꯄ ꯃꯩꯗꯤ ꯅꯤꯡꯊꯝꯊꯥꯗꯅ ꯂꯣꯏꯅ ꯍꯦꯜꯂꯦ ꯁꯨꯝ ꯅꯪ ꯆꯥꯗ꯭ꯔꯗꯤ ꯌꯦꯡꯉꯣꯕꯀꯣ ꯀꯣ ꯆꯥꯔꯒ ꯃꯄꯥꯟ ꯌꯦꯂꯣ ꯀꯂꯔ ꯈꯔ ꯈꯔ ꯁꯨꯝ ꯁꯥꯗꯣꯛꯂꯛꯄ ꯂꯩꯗꯅ
ꯆꯥꯏ ꯆꯥꯏ ꯑꯗꯨꯗꯣ ꯁꯨꯝ ꯃꯣꯔꯣꯛꯀ ꯉ ꯁꯪ ꯉꯅ ꯃꯦꯠꯀ ꯑꯗꯨꯝ ꯍꯤꯡ ꯆꯕꯤꯣꯂ ꯆꯥꯕꯗꯣ ꯑ ꯑꯥ ꯑꯗꯨꯁꯨ ꯌꯥꯝ ꯍꯥꯎꯕꯅꯦ ꯁꯤꯡꯖꯨꯒꯨꯝꯕꯗ ꯍ ꯍꯥꯁ ꯌꯥꯝ ꯍꯥꯎꯃ
ꯍꯥꯟꯅꯗꯤ ꯍꯪꯒꯥꯝ ꯃꯄꯥꯡꯒ ꯆꯥꯕꯁꯦ ꯑꯁ ꯀꯃꯥꯏꯅ ꯆꯥꯗꯣꯏꯅꯣ ꯀꯥꯏꯅ ꯈꯜꯂꯝꯕ ꯑꯗꯣ ꯅꯣꯡꯃ ꯏꯟꯗꯣꯝ ꯆꯥꯕꯅ ꯄꯤꯖꯩꯌꯦꯕꯀꯣ ꯁꯤꯡꯖꯨ ꯁꯨꯔꯒ ꯑꯗꯨꯗꯦ ꯑꯩ ꯁꯤꯡꯖꯨ ꯈꯨꯗꯤꯡꯒꯤ ꯍꯪꯒꯥꯝ ꯑꯗꯨꯝ ꯍꯥꯞ
ꯑꯗꯨ ꯈꯛꯇ ꯆꯥꯕꯁꯨꯅꯦ ꯍꯥꯎꯕꯅꯦꯕ ꯑꯗꯨꯒ ꯃꯇꯣꯟ ꯈꯔ ꯑꯥꯡꯕ ꯏꯅꯧ ꯅꯧꯕꯗꯣ ꯑꯗꯨꯏꯗꯨꯣꯀꯣ ꯍꯥꯏꯔꯞ ꯀꯩꯅꯣ ꯆꯞ ꯃꯥꯏꯗ ꯉꯥꯜꯂꯒ ꯆꯥꯕꯗꯣ ꯊꯨꯝ ꯈꯤꯇꯪꯒ ꯆꯥꯏꯔꯒ ꯑꯗꯨꯏꯗꯨꯁꯨ ꯌꯥꯝ ꯑꯣꯏꯅꯝꯃꯒ ꯍꯥꯎꯕꯅꯦ ꯑꯩ ꯃꯅꯥ ꯑꯣꯏꯅꯗꯤ ꯑꯩꯁꯨ ꯊꯋꯦꯟꯒꯤ ꯄꯥꯝꯗꯦꯕꯣ ꯀꯣꯛ ꯑꯝꯇ ꯆꯥꯗꯦꯕ ꯑꯗꯣ ꯑꯗꯨꯝꯕꯗꯨꯗꯤ ꯍꯥꯎꯋꯦ ꯑꯗꯣ ꯄꯦꯔꯦꯗ ꯂꯩꯔꯒ ꯍꯥꯏꯅꯕꯗꯣ ꯑꯗꯨꯗꯤ ꯑꯗꯨꯝ ꯌꯥꯝ ꯐꯖꯅ ꯍꯥꯎꯋꯦꯕ ꯑꯗꯨꯒꯤꯗꯨꯗꯤ
ꯇꯥꯡꯁꯨ ꯇꯥꯡꯕꯅꯦ ꯃꯇꯝ ꯑꯣꯏꯔꯁꯨ ꯑꯗꯨꯏ ꯄꯣꯠꯇꯨꯅ
ꯇꯥꯡꯉꯦ ꯑꯥ ꯄꯥꯛꯄꯥꯛꯥꯛ ꯃꯇꯣꯟꯗꯣ ꯑꯥ ꯑꯥ ꯑꯗꯨ ꯃꯇꯣꯟꯗꯨꯗꯤ ꯄꯥꯛ ꯄꯥꯛ ꯐꯣꯟꯅ ꯂꯩꯇꯦ
ꯑꯗꯩ ꯀꯩꯅꯣꯁꯨ ꯑꯣꯏꯕ ꯁꯨꯝ ꯃꯌꯥꯝ ꯃꯌꯥꯝ ꯍꯨꯜꯂꯁꯨ ꯃꯔꯨꯒꯤ ꯁꯨꯝ ꯊꯝꯅꯈꯤꯕꯗꯨꯅ ꯃꯤ ꯍ ꯇꯣꯛꯅꯗꯕꯁꯨ ꯌꯥꯝ ꯌꯥꯎꯋꯤꯗꯅ
ꯌꯥꯎꯋꯦ ꯌꯥꯎꯋꯦ ꯑꯗꯣ ꯎꯝ ꯃꯥꯂ ꯅꯃꯩꯁꯨ ꯑꯣꯏꯕꯩꯅꯤ ꯁꯨꯝ ꯇꯥꯡ ꯈꯪꯗꯦ ꯑꯍꯥꯎꯕ ꯄꯣꯠꯁꯦ ꯑꯗꯨꯝ ꯇꯥꯡꯉ ꯑꯗꯨꯒ ꯅꯪꯅ ꯉꯁꯥꯏ ꯆꯥꯛꯀꯤ ꯑꯃ ꯍꯥꯏꯔ ꯀꯥꯟꯗ ꯅꯣꯏꯒꯤꯗꯤ ꯑꯃ ꯆꯥꯛꯁꯦ ꯈꯤꯇꯪ ꯄꯦꯇꯛꯅ ꯆꯥꯕ ꯃꯥꯜꯂꯦꯅ ꯈꯟꯕꯗ
ꯑꯗꯣ ꯑꯩꯅ ꯊꯣꯡꯕꯗ ꯁꯣꯏꯕꯩꯅꯦ ꯀꯟꯅ ꯑꯗꯨꯝ ꯆꯥꯏ
ꯑꯗꯣ ꯅꯪ ꯑꯩꯈꯣꯏ ꯑꯃꯨꯛ ꯅꯍꯥꯟ ꯑꯃꯨꯛ ꯅꯣꯏꯗ ꯆꯥꯛ ꯆꯥꯃꯤꯟꯅꯒ꯭ꯔꯗ꯭ꯔꯣ ꯑꯗꯨꯏꯗꯣ ꯑꯩꯗꯤ ꯀꯩꯅꯣ ꯇꯧꯋꯦꯕ
ꯄꯦꯠꯄ꯭ꯔ ꯈꯔ
ꯍꯥꯏꯗꯤ ꯄꯦꯠꯂꯦꯕꯀꯣ ꯑꯩꯈꯣꯏꯅ ꯑꯃꯨꯛ ꯌꯥꯝ ꯀꯜꯂꯦ ꯑꯩꯈꯣ ꯑꯩꯈꯣꯏꯗꯤ ꯑꯃꯨꯛ ꯀꯜꯂꯦꯕ ꯆꯥꯛꯁ ꯁꯦ ꯑꯗꯨꯒ ꯑꯊꯣꯠꯄꯒ ꯁꯨꯄꯔꯐꯥꯏꯟꯒꯁꯦ ꯁꯤꯁꯨ ꯇꯪꯈꯥꯏ ꯑꯗꯨꯝ ꯆꯞ ꯆꯞ ꯆꯥꯅ ꯌꯥꯜꯂꯦꯕ
ꯑꯣ ꯑꯩꯈꯣꯏꯗꯤ ꯇꯪꯈꯥꯏ ꯌꯥꯟꯗꯦ ꯑꯅꯤꯗ ꯑꯃ ꯌꯥꯜꯂꯦ
ꯎꯝ ꯑꯩꯈꯣꯏꯗꯤ ꯇꯪꯈꯥꯏ ꯆꯞ ꯆꯞ ꯆꯥꯅ ꯌꯥꯜꯂꯦ ꯑꯃ ꯑꯃ ꯑꯗꯨꯝ ꯌꯥꯜꯂꯦꯕ
ꯎꯝ
ꯑꯗꯨꯅꯅꯦꯕ ꯑꯗꯨꯅ ꯆꯥꯛꯁꯨ ꯀꯜꯂꯦ ꯑꯗꯨꯒ ꯑꯩꯈꯣꯏꯗꯨ ꯑꯗꯨꯝ ꯆꯥꯒ꯭ꯔꯕꯒꯤꯅꯦ ꯈꯤꯇꯪ ꯅꯍꯥꯟ ꯃꯔꯛ ꯑꯃ ꯁꯨꯄꯔ ꯐꯥꯏꯟꯗꯨ ꯐꯪꯗꯕꯒꯤ ꯂꯧꯗꯕꯩ ꯆꯥꯔꯨꯗꯦꯕ ꯅꯨꯃꯤꯠ ꯅꯤꯅꯤ ꯍꯨꯝꯅꯤꯃꯨꯛ ꯈꯛꯇ ꯑꯊꯣꯠꯄ ꯆꯥꯏꯑꯦꯕ ꯑꯗꯨ ꯄꯨꯛ ꯌꯥꯝ ꯅꯨꯡꯉꯥꯏꯇꯦꯕ ꯈꯪ ꯈꯪꯗꯦ ꯄꯨꯛ ꯌꯥꯝ ꯅꯨꯡꯉꯥꯏꯇꯕꯗꯣ ꯑꯇꯩ ꯆꯥꯛ ꯆꯥꯕꯁꯨ ꯌꯥꯗꯦꯕ ꯑꯗ ꯑꯩꯈꯣꯏꯗꯤ ꯊꯣꯠꯄ ꯑꯝꯇꯁꯨ ꯆꯥꯗꯦ ꯍꯣꯏ ꯑꯗꯨ ꯆꯥꯛ ꯆꯥꯕ ꯑꯝꯇ ꯌꯥꯗꯦ ꯑꯗꯩꯕꯨꯗꯤ
ꯍꯧꯖꯤꯛꯇꯨꯝꯀꯣ ꯈꯔ ꯈꯔ ꯐꯔꯛꯑꯅꯦꯕ ꯎꯝ ꯂꯧ ꯂꯣꯛꯄ ꯀꯨꯏꯗ꯭ꯔꯤꯉꯩ ꯃꯇꯝꯗꯣ ꯑꯧꯗ ꯑꯊꯣꯠ ꯄ ꯉꯥꯛꯇ ꯆꯥꯕꯁꯦ ꯌꯥꯜꯂꯒ ꯆꯥꯔꯛꯄꯩ ꯌꯣꯡ ꯌꯥꯝ ꯅꯨꯡꯉꯥꯏꯇꯕꯅꯦ ꯄꯨꯛ
ꯆꯥꯗꯦ ꯑꯗꯨꯝ ꯌꯥꯜꯂꯦꯕ ꯑꯗꯨ ꯑꯗꯨꯅ ꯑꯗꯨꯝ ꯀꯩ ꯍꯥꯏꯅꯤ ꯆꯥꯛ ꯌꯥꯝ ꯄꯦꯠꯄꯁꯤꯁꯨ ꯆꯥꯕꯗꯣ ꯍꯩꯅꯗꯦꯕ ꯑꯩꯈꯣꯏꯗꯤ ꯀꯟꯅꯁꯨ ꯁꯨꯝ ꯆꯥꯕꯒꯤ ꯎꯝ ꯀꯟꯅ ꯍꯥꯏꯗꯤ ꯄꯨꯡ ꯀꯟ ꯀꯟꯅ ꯌꯣꯝ ꯌꯥꯝ ꯍꯥꯎꯇꯅ ꯆꯥꯕꯗꯣ ꯅꯠꯇꯦꯕ ꯑꯗꯨꯝ ꯈꯪꯗꯦ ꯑꯗꯨ ꯑꯩ ꯆꯥꯛꯁꯦ ꯄꯦꯠꯄꯗꯩꯗꯤ ꯀꯜꯂꯤꯃꯩꯅ ꯍꯥꯎꯕ ꯃꯥꯜꯂꯦ
ꯍꯦꯟꯅ ꯍꯥꯎꯕꯅꯦ ꯀꯟꯕꯒꯤ ꯈꯨꯀꯟꯗꯣ ꯌꯥꯝ ꯍꯥꯎꯕꯅꯦ ꯑꯩꯈꯣꯏ ꯅꯍꯥꯟꯋꯥꯏ ꯗꯨꯝ ꯆꯥꯔꯝꯃꯦꯕ
ꯑꯣ ꯍꯣꯡꯁꯨ ꯍꯣꯡꯕꯅꯤꯀꯣ ꯕꯥꯁꯃꯇꯤꯗꯨꯗꯤ ꯌꯥꯝꯅ ꯇꯥꯡꯕ ꯑꯣꯏꯗꯦꯗꯅ
ꯎꯝ ꯐꯪꯁꯨ ꯐꯪꯗꯕ ꯌꯥꯝ ꯅꯥꯏꯌꯦꯕ ꯑꯗꯨꯗꯤ
ꯑꯪ ꯑꯪ ꯍꯣꯏ ꯍꯥꯏꯗꯤ ꯑꯩꯈꯣꯏꯁꯨ ꯍ ꯑꯩꯈꯣꯏ ꯁ꯭ꯋꯥꯏꯗ ꯂꯣꯛꯄ ꯆꯦꯡ ꯅꯠꯇꯕꯅꯤꯅ ꯗꯤ ꯃꯄꯥꯟꯗꯒꯤ ꯄꯨꯁꯤꯜꯂꯛꯄ ꯆꯦꯡ ꯑꯣꯏꯕꯅꯤꯅꯀꯣ ꯑꯗꯨꯕꯨꯗꯤ ꯑꯗꯨꯝ ꯐꯪꯕ ꯐꯪꯗꯕ ꯍꯥꯏꯗꯨ ꯅꯥꯏꯇꯥꯕꯅꯤ
ꯎꯝ ꯗꯨ ꯐꯪꯉꯛꯇꯀꯥꯟꯗꯗꯤ ꯁꯨꯝ ꯅꯨꯃꯤꯠ ꯈꯨꯗꯤꯡ ꯆꯥꯗꯧ ꯄꯣꯠꯅꯤ